ꯍꯜꯂꯣ
ꯇꯕ꯭ꯔ ꯇꯥꯏ ꯇꯥꯏ ꯇꯥꯏ ꯇꯥꯏ ꯇꯥꯏ ꯇꯥꯏ ꯑ
ꯍ ꯑꯗ ꯅꯪꯒꯤꯦ ꯉ ꯁꯤꯗꯤ ꯕꯣꯁ ꯑꯃ ꯆꯠꯂꯣꯏꯗ꯭ꯔꯣ ꯎꯝ ꯉꯁꯤꯗꯤ ꯕꯣꯁ ꯑꯃ ꯆꯠꯂꯣꯏꯗ꯭ꯔꯣ
ꯉꯁꯤꯗꯤ ꯆꯠꯂꯏ ꯁꯟꯗꯦꯅꯤꯅ ꯀꯔꯤ ꯑꯩ ꯉꯁꯤꯗꯤ ꯔꯦꯁ ꯂꯧꯔꯒꯦꯅ ꯑꯇꯪ ꯈꯟꯕ ꯉꯔꯥꯡꯁꯨ ꯕꯣꯁꯅꯕ ꯆꯠꯆꯦ ꯑꯁ ꯑꯥ ꯀꯩꯅꯣꯗ ꯌꯨꯅꯥꯀꯣ ꯁ꯭ꯀꯨꯜ ꯃꯅꯥꯛꯀꯤꯗ ꯑꯃ ꯂꯩꯕꯗꯣ ꯀꯩ ꯀꯦ ꯇꯥ ꯍꯥꯏꯕ꯭ꯔꯥ ꯑꯗꯨꯗꯣ
ꯑꯁ ꯑꯥ ꯀꯩꯅꯣ ꯕꯤꯁꯅꯨꯄꯨꯔ ꯔꯣꯝꯗꯒꯤ ꯅꯠꯇ꯭ꯔꯒ
ꯑꯣ ꯍꯣ ꯍꯣꯏ ꯑꯗꯨ ꯑꯗꯨꯏꯗꯣ ꯑꯗꯨꯏꯗꯣ
ꯑꯣ ꯕꯤꯁꯅꯨꯄꯨꯔꯝꯅꯀꯣ ꯂꯥꯞꯍꯦ ꯑꯗꯨꯗꯤ ꯑꯗꯨꯅꯦ ꯅꯝꯕꯣꯜ ꯀꯩꯅꯣ ꯃꯈꯥꯒꯤꯗꯣ ꯅꯝꯕ ꯅꯝꯕ ꯎꯝ
ꯑꯁ ꯑꯁꯨꯛ ꯂꯥꯞꯄꯁꯤꯕꯨ ꯁꯥꯟꯅꯕ ꯆꯠꯆꯦꯟꯅ ꯇꯧꯔꯛꯄ ꯑꯁ ꯑꯦ ꯑꯩ ꯉꯝꯃꯣꯏ ꯑꯩ ꯉꯝꯃꯣꯏ ꯍꯥꯏꯕꯣ
ꯎ
ꯍꯥꯏꯗꯒꯤ ꯑꯗꯧ ꯂꯥꯞꯄꯗ ꯌꯥꯝ ꯋꯥꯅ ꯒꯥꯔꯤꯁꯨ ꯑꯃꯨꯛ ꯊꯧꯎꯔ ꯑꯃꯨꯛ ꯌꯥꯝ ꯋꯥꯅ ꯑꯃꯨꯛ ꯁꯥꯟꯅꯗꯣꯏꯃ
ꯑꯗꯨꯗꯩ ꯄꯣꯔ ꯑꯃꯨꯛ ꯍꯜꯂꯛꯇꯣꯏ ꯂꯥꯁꯇ
ꯉꯕꯨꯗꯤ ꯉꯝꯃꯦ ꯍꯥꯏ ꯃꯣꯏ ꯑꯩ ꯌꯥꯝ ꯀꯅꯤꯗꯕꯖꯥꯂ ꯁꯤ ꯀꯩꯅꯣ ꯇꯔꯐ ꯑꯅꯧꯕ ꯍꯥꯡꯕꯗꯣ ꯏꯂꯚꯦꯟꯚꯦꯟꯒꯤ ꯄꯦꯡꯡꯗꯥꯏꯅꯒ ꯄ꯭ꯔꯦꯛꯇꯤꯁ ꯇꯧꯐꯝꯗꯣ ꯇꯤ ꯑꯦꯜ ꯇꯤ ꯇ ꯇꯤ ꯑꯦꯜ ꯇꯤ ꯑꯦꯀꯥꯗꯃꯤ ꯀꯩꯅꯣꯗꯣ
ꯀꯥꯏꯔꯣꯝꯗ
ꯇꯤ ꯑꯦꯜ ꯇꯤꯒꯤꯗꯣ ꯈꯪꯈ꯭ꯔꯣ
ꯇꯤ ꯍꯇꯤ ꯇꯦꯍꯨꯇꯤ ꯑꯩ ꯆꯠꯇ꯭ꯔꯤꯅꯦ ꯈꯪꯗ꯭ꯔꯤ
ꯔꯦꯡꯗ ꯑꯩꯅꯒ ꯀꯩꯅꯣ ꯁꯦꯀꯦꯟ ꯊꯥꯔꯠ ꯑꯛ ꯁꯥꯟꯅꯕꯒꯤ ꯍꯧꯕꯒꯤ ꯃꯇꯥꯡꯗ
ꯑꯗꯨꯗꯤ ꯍꯣꯏ ꯍꯣꯏ ꯇꯥꯛꯄꯨꯗꯤ ꯎꯑꯦ ꯑꯗꯨꯝ ꯃꯐꯝ ꯀꯩꯅꯣ ꯃꯣꯏꯒꯤ ꯂꯝꯗꯣ ꯀꯩ ꯂꯝꯗꯅꯣ ꯍꯥꯏꯗ ꯈꯪꯗꯦꯕ ꯂꯝ ꯍꯥꯏꯗꯤ
ꯑꯣ ꯈꯪꯅꯤꯦ ꯑꯗꯨꯣꯛꯨꯝꯗ ꯑꯣꯏꯔꯅꯦ ꯑꯗꯨ ꯃꯣꯏ ꯑꯗꯨꯗꯁꯨ ꯀꯦꯝ ꯂꯩꯕ ꯃꯥꯜꯂꯦ
ꯎꯝ
ꯑꯗꯨꯗ ꯀꯩꯅꯣ ꯇꯧꯕ ꯎꯝ ꯑꯗꯨ ꯃꯤ ꯕꯨꯛ ꯇꯧꯔ ꯁꯥꯟꯅꯕꯖꯥꯠꯅꯦ
ꯎꯝ
ꯂꯪꯖꯤꯡ ꯇꯔꯐꯇꯒꯤꯗꯤ ꯅꯨꯡꯉꯥꯏꯕ ꯍꯦꯜꯜꯂꯤꯦ ꯍꯥꯏ
ꯑꯁ ꯅꯧꯔꯤ ꯅꯨꯡꯉꯥꯏꯗꯣꯏꯅꯤꯀꯣ ꯁꯤꯗꯤ ꯌꯥꯗ꯭ꯔꯕꯅꯦ
ꯄꯩꯁꯥꯁꯨ ꯀꯩꯅꯣ ꯇꯧꯍꯦ ꯎꯝ ꯃꯦꯟꯇꯦꯅꯦꯟꯁ ꯐꯖꯅ ꯇꯧꯔ꯭ꯔꯣꯏꯔꯥ ꯂꯝꯥꯡꯖꯤꯡꯉꯤꯗꯨꯗꯤ
ꯇꯥꯡꯉꯝꯅꯤ ꯅ ꯂꯩꯕꯦꯟꯅꯤ ꯑꯣꯏ
ꯂꯤꯁꯤꯡ ꯑꯅꯤ ꯆꯥꯝꯃꯉꯥ ꯍꯥꯏꯕ꯭ꯔꯥ ꯆꯅꯤꯄꯥꯜ ꯍꯥꯏꯕ꯭ꯔꯥ ꯑꯗꯨ ꯍꯥꯏꯌꯦ
ꯎꯝ ꯄꯨꯡ ꯑꯃꯗ
ꯃꯦꯁ ꯑꯃꯗ ꯍꯥꯏꯒꯨꯝ ꯇꯧꯕ
ꯑꯁ ꯑꯗꯨꯗꯤ ꯍꯣꯏꯅ ꯍꯤ ꯍꯥꯏꯗꯤ ꯈꯜꯂꯣ
ꯍꯣꯏ ꯑꯗꯨꯃꯥꯏꯅ ꯑꯩꯁꯨ ꯈꯜꯂꯅꯦ ꯌꯥꯔꯤꯗꯨꯗꯤ ꯏꯁ ꯀꯗꯥꯏꯗꯒꯤ ꯒ꯭ꯔꯥꯎꯟ ꯅꯥꯏꯟꯃꯦꯟꯒꯤꯗꯨꯕꯨ ꯑꯗꯨ ꯇꯥꯡꯉꯦ ꯍꯥꯏꯕ
ꯑꯗꯨꯅꯦ ꯂꯤꯁꯤꯡ ꯑꯅꯤ ꯀꯌꯥꯔ ꯄꯤꯌꯨꯅꯦ ꯇꯨ ꯊꯥꯎꯖꯟ ꯐꯥꯏꯚ ꯍꯟꯗ꯭ꯔꯦꯗꯀ ꯑꯗꯨꯗꯤ ꯎꯝ ꯑ ꯍ ꯍ
ꯑꯁ ꯌꯥꯏ ꯇꯥꯞꯇꯣ ꯁꯥꯟꯅꯕꯗꯤ ꯑꯗꯨꯝ ꯅꯨꯡꯉꯥꯏꯗ
ꯍꯣꯏ
ꯍꯣꯏ ꯒ꯭ꯔꯥꯎꯟꯗ ꯑꯗꯨꯝ ꯅꯤꯡꯅꯨꯡꯗꯤꯟ ꯅꯨꯡꯉꯥꯏꯕ ꯑꯗꯣ ꯈꯤꯇꯪ ꯋꯥꯡꯈꯠꯂꯗꯤ ꯐꯒꯅꯤ ꯃꯊꯛꯀꯤꯗꯨ ꯕꯣꯜ ꯍꯥꯏ ꯀꯧꯈꯠꯂꯛꯄꯗ ꯌꯥꯗꯦ
ꯃꯥꯅꯦ ꯃꯥꯅꯦ ꯎꯝ
ꯃꯤ ꯌꯥꯝꯅꯗꯤ ꯂꯥꯛꯄꯣꯏ ꯂꯪꯖꯤꯡꯗ ꯕꯣꯠ ꯁꯥꯟꯅꯕꯗꯣ
ꯑꯁꯃꯤ ꯌꯥꯃꯦꯍꯦ
ꯒꯣꯜ ꯃꯆꯥ ꯑꯗꯨꯝ ꯁꯥꯟꯅꯩꯔꯣ
ꯍꯣꯏ ꯒ꯭ꯔꯨꯞ ꯒ꯭ꯔꯨꯞ ꯈꯥꯏꯗꯣꯛꯑꯒ ꯁꯔꯝꯦ ꯃꯣꯏ ꯑꯇꯩꯒꯤ ꯒ꯭ꯔꯨꯞ ꯑꯃ ꯀꯩꯅꯣ ꯍꯥꯏꯕꯗꯤ ꯑꯩꯈꯣꯏꯅ ꯀꯩꯅꯣ ꯒ꯭ꯔꯥꯎꯟ ꯃꯣꯏꯅ ꯇꯪꯈꯥꯏ ꯑꯃꯅ ꯇꯪꯈꯥꯏ ꯑꯗꯨꯃꯥꯏꯅ ꯂꯧꯒꯁꯤꯅꯕ ꯃꯣꯏ ꯀꯩꯅꯣ
ꯃꯤ ꯀꯌꯥ ꯀꯌꯥ ꯁꯥꯟꯅꯔꯣꯏ ꯑꯗꯨꯗꯤ ꯃꯤ ꯀꯨꯟ ꯀꯨꯟꯃꯨꯛ ꯃꯤ ꯐꯤꯞꯇꯤꯟ ꯐꯤꯞꯇꯤꯟꯃꯨꯛ ꯁꯥꯟꯅꯔꯝꯃꯅꯦ
ꯎꯝ ꯑꯩꯈꯣꯏꯗꯤ ꯀꯩꯅꯣ ꯑꯩꯈꯣꯏ ꯂꯩꯀꯥꯏꯒꯤ ꯃꯤꯁꯤꯡꯅ ꯃꯤ ꯌꯥꯝꯗꯦꯗ ꯌꯥꯝꯕꯗ ꯑꯦꯠꯂꯤꯁ ꯌꯥꯝꯃꯦ ꯍꯥꯏꯔꯒꯥꯟꯗ ꯇꯦꯟ ꯑꯅ ꯑꯃ ꯁꯦꯕꯦꯟ ꯏ ꯁꯦꯕꯦꯟ ꯏꯗ ꯃꯥꯁ ꯁꯝꯅ ꯍꯥꯏ ꯎꯝ ꯁꯥꯥꯎ ꯋꯥꯔꯤꯁꯦ ꯎ
ꯕꯣ ꯁꯥꯟꯅꯅꯤꯡꯗ꯭ꯔꯣ ꯅꯪꯗꯤ ꯀꯩꯅꯣ ꯀꯞꯇꯒ
ꯎ ꯑꯁ ꯑꯔꯦ ꯃꯁꯁꯦ ꯋꯥꯕꯅꯤ ꯀꯅꯥ ꯇꯤꯗ ꯁꯤ ꯑꯉꯥꯡ ꯑꯣꯏꯔꯤꯉꯩꯗꯗꯤ ꯌꯥꯝ ꯁꯅ
ꯁꯥꯟꯅꯅꯤꯡꯉꯗꯤ ꯑꯗꯨꯝ ꯍꯥꯏꯔꯛꯑꯣ ꯀꯩꯅꯣ ꯅꯪ ꯐ꯭ꯔꯤꯒꯨꯝꯕ ꯂꯩꯕ ꯃꯇꯥꯡꯗ ꯀꯩꯅꯣ ꯏ ꯐꯥꯎꯁ ꯀ
ꯅꯪ ꯁꯥꯥ ꯂꯩꯕ꯭ꯔꯅꯦ
ꯍꯣꯏ ꯄ꯭ꯔꯦꯛꯇꯤꯁ ꯍꯧꯔꯅꯤꯗꯤ ꯍꯥꯏꯔ ꯂꯩꯕꯅꯦ ꯑꯩꯉꯣꯟꯗ ꯍꯥꯏꯔꯛꯑꯦꯕ ꯏꯃꯅꯕ ꯑꯃꯅ
ꯑꯣ ꯗꯤꯕꯤꯖꯟꯁꯦ ꯀꯩ ꯅꯨꯃꯤꯠꯇꯍꯧꯗꯣꯏꯕ ꯍꯥꯏꯕꯗꯤ
ꯏꯁꯇꯦꯠ ꯂꯤꯛ ꯀꯨꯝꯕ ꯂꯣꯏꯔꯒ ꯍꯧꯗꯧ ꯃꯥꯜꯂꯦ
ꯍꯟꯗꯛ ꯍꯟꯗꯛ ꯆꯍꯤ ꯆꯍꯤ ꯀꯩꯅꯣ ꯁꯥꯟꯅꯗꯦꯔꯣ
ꯍꯣꯏ ꯍꯟꯗꯛ ꯆꯍꯤꯅꯦ ꯑꯩꯅ ꯈꯟꯕꯗ ꯑꯥꯒꯁꯀꯨꯝꯕꯗ ꯇꯥꯔ ꯇꯉꯜꯂ ꯑꯥꯒꯁ ꯅꯠꯇ꯭ꯔ ꯁꯦꯞꯇꯦꯝꯔꯗꯏ ꯇꯥꯔꯛꯇꯧ ꯃꯥꯜꯂꯦ
ꯑꯣ ꯑꯗꯨ ꯅꯪꯁꯨ ꯌꯥꯎꯗꯣꯏꯕ ꯗꯤꯐꯦꯟꯗꯔꯗ
ꯍꯣꯏ ꯑꯩꯁꯨ ꯌꯥꯎꯅꯤꯗ ꯌꯥꯎꯕꯕꯨꯗꯤ
ꯄꯩꯁꯥ ꯄꯤꯕ꯭ꯔꯅꯦ
ꯄꯩꯁꯥ ꯄꯤꯗꯣꯏꯅꯦ ꯍꯥꯏꯁꯦ ꯄꯩꯁꯥ ꯄꯤꯗꯗꯤ ꯌꯥꯎꯔꯣꯏꯅꯦ ꯍꯧꯖꯤꯛ
ꯃꯣꯏ ꯃꯤ ꯁꯤꯕ꯭ꯔꯣ ꯅꯠꯇ꯭ꯔꯒ ꯇ꯭ꯔꯥꯏꯌꯦꯁ ꯀꯩꯅꯣ ꯇꯧꯗꯔꯣ
ꯇ꯭ꯔꯥ ꯇꯧꯗꯦ ꯀꯔꯤꯅꯣ
ꯅꯪꯗꯤ ꯀꯅꯥꯅ ꯈꯪꯅꯕ ꯎꯝ ꯈꯪꯅꯔꯒꯠ
ꯑꯩ ꯈꯪꯅꯕꯅꯦ ꯀꯩꯅꯣ ꯏꯃꯅꯕ ꯑꯃꯒ ꯇꯧꯕꯅꯦꯕ ꯑꯗꯣ ꯀꯃ ꯄꯥꯜ ꯍꯥꯏꯕꯨ ꯁꯤꯅꯦ ꯑꯩꯈꯣꯏꯕꯨꯗꯤ ꯑꯗꯨꯝ ꯈꯪꯉ ꯂꯩꯔꯦꯕꯀꯣ
ꯎꯝ
ꯑꯗꯣ ꯈꯪꯗꯕ ꯃꯤꯁꯤꯡꯗꯤ ꯑꯗꯨꯃꯥꯏꯅ ꯇꯧꯋꯦꯕ ꯅꯨꯃꯤꯠ ꯅꯨꯃꯤꯠ ꯅꯤꯅꯤ ꯍꯨꯝꯅꯤꯒꯨꯝꯕ ꯄ꯭ꯔꯦꯛꯇꯤꯁ ꯂꯥꯛꯍꯜꯂꯦꯗꯅ ꯑꯗꯨꯗ ꯃ ꯃꯥꯒꯤ ꯄ꯭ꯂꯦꯌꯤꯡ ꯏꯁꯇꯥꯏꯜꯗꯣ ꯈꯔ ꯌꯦꯡꯉꯒ ꯑꯗꯨꯝ ꯀꯩꯅꯣ ꯇꯧꯕꯅꯤꯅ
ꯌꯥꯎꯁꯦ ꯍꯥꯏꯕꯣ
ꯑꯗꯣ ꯅꯪ ꯀꯩ ꯅꯪ ꯐ꯭ꯔꯤ ꯂꯩꯔꯤ ꯑꯗꯨꯝ ꯌꯥꯎꯁ ꯍꯥꯏꯕꯅꯤꯗ ꯍꯣꯏ ꯑꯣ ꯀꯟꯐꯥꯔꯝꯗꯤ ꯇꯥꯗ꯭ꯔꯤ ꯍꯧꯖꯤꯛꯐꯥꯎ ꯃꯣꯏ ꯁꯨꯄꯔꯗꯣꯦ ꯂꯣꯏꯔꯒ ꯍꯧꯗꯣꯏꯅꯤꯗꯤ ꯍꯥꯏꯕ
ꯑꯗꯣ ꯍꯥꯏꯔꯛꯑꯣꯅꯦ ꯑꯃꯨꯛꯀ
ꯑ ꯑꯃꯨꯛ ꯍꯥꯏꯔꯛꯀꯦ ꯑꯩ
ꯍꯟꯗꯛꯇꯤ ꯐ꯭ꯔꯤ ꯂꯩꯅꯤ ꯑꯩ ꯍꯟꯗꯛ ꯀꯨꯝꯁꯤꯗꯤ
ꯑꯁ ꯅꯍꯥꯟ ꯂꯥꯁ ꯏꯌꯥꯔ ꯁꯦꯝꯕꯔ ꯗꯥꯏꯗ ꯑꯁ
ꯑꯩꯗꯤ ꯁꯦꯀꯦꯟ ꯗꯤꯚꯖꯟ ꯁꯥꯟꯅꯕꯅꯦꯕ ꯏꯝꯐꯥꯜ ꯋꯦꯁꯀꯤ ꯂꯣꯏꯔꯦ ꯍꯣꯏ
ꯀꯥꯏ ꯀꯥꯏꯁ ꯂꯒꯦ ꯁꯦꯀꯦꯟ ꯗꯤꯚꯖꯟꯁꯤꯕꯦ
ꯏꯝꯐꯥ ꯀꯩꯅꯣꯗ ꯁꯤ ꯄꯥꯝꯌꯥ ꯒ꯭ꯔꯥꯎꯗ
ꯑꯣ ꯆꯍꯤꯒꯨꯝꯕ ꯑꯁꯤ ꯂꯩꯇ꯭ꯔꯣ ꯍꯥꯏꯕꯗꯤ ꯆꯍꯤ ꯑꯁꯤ ꯆꯍꯤ ꯒꯦ ꯑꯦꯖ ꯂꯤꯃꯤꯠ ꯑꯃ ꯂꯩꯇ꯭ꯔꯣ
ꯂꯩꯇꯦꯍꯦ ꯑꯣꯄꯟ ꯑꯣꯄꯟ ꯇꯣꯔꯅꯥꯃꯦꯟꯁꯤꯕꯨ ꯀꯩꯩꯅꯣꯅꯦ
ꯑꯣ ꯄꯟ ꯇꯧꯔꯃꯦꯅꯦꯅꯤꯀꯣ
ꯑꯗꯁꯨꯅꯠꯇꯅ
ꯍ
ꯁꯨꯕ꯭ꯔꯣꯇꯣꯒꯨꯝꯕꯗꯤ ꯍꯣꯏ ꯑꯟꯗꯔꯒꯨꯝꯕ ꯂꯩꯌꯦ ꯑꯗꯣ ꯁꯤꯗꯤ ꯑꯣꯄꯟꯒꯤꯁꯤꯕꯣ
ꯎꯝ
ꯀꯣꯏꯗꯣꯁ ꯏꯁꯇ꯭ꯔꯥꯏꯀꯔ ꯐꯖꯕ ꯂꯩꯔꯝꯃꯗꯤꯀꯣ ꯆꯦꯝꯄꯤꯌꯟ ꯇꯥꯕ ꯌꯥ ꯏꯁꯇ꯭ꯔꯥꯏꯀꯔ ꯂꯩꯇꯕꯒꯤ ꯎꯄꯥꯏ ꯂꯩꯇꯕꯅꯤ ꯍꯣꯏ ꯊꯔꯇ ꯑꯃ ꯋꯤꯟ ꯑꯅꯤ ꯗ꯭ꯔꯣ ꯗ꯭ꯔꯣ ꯑꯃ ꯂꯣꯁ ꯑꯅꯤꯖꯟ ꯑꯗꯨꯁꯨ ꯂꯣ ꯆꯠꯄꯗꯣ ꯒꯣꯜ ꯆꯟꯕ ꯍꯩꯕ ꯂꯩ ꯃꯜꯗꯕꯒꯤ ꯂꯣ ꯆꯠꯄꯅꯤꯅ ꯏꯒ ꯑꯩ ꯁꯤꯗ ꯑꯩ ꯀꯔꯐꯥꯎꯠ ꯆꯤꯒ꯭ꯔꯁꯤꯦ ꯈꯜꯂꯤꯅꯤ
ꯑꯗꯨ ꯃꯇꯝꯗ ꯁꯦꯀꯦꯟ ꯗꯤꯕꯤꯖꯟꯗ ꯑꯁ ꯍꯣꯏ ꯏꯁꯇ꯭ꯔꯥꯏꯀꯔꯗꯣ ꯑꯉꯥꯡ ꯑꯣꯏꯕꯅꯤꯅꯀꯣ ꯑꯁ ꯃꯤꯅ ꯍꯦꯛꯇ ꯑꯗꯨꯝ ꯐꯥꯕꯤꯕꯗꯣ ꯑꯗꯨꯃꯥꯏꯅ ꯇꯧꯋꯦ ꯑꯗꯣ ꯀ꯭ꯋꯥꯂꯤꯇꯤꯁꯨ ꯂꯩꯇꯕ ꯑꯃ
ꯎꯝ
ꯐꯤꯅꯤꯁꯤꯡ ꯍꯥꯏꯕꯁꯦ ꯁꯨꯡꯂꯩ ꯂꯩꯇꯦ
ꯑꯗꯨ ꯍꯥꯏꯔꯛꯑꯣꯅ ꯁꯤ ꯁꯅꯒꯦ ꯍꯥꯏꯔꯗꯤ ꯑꯩꯈꯣꯏꯅꯤ ꯑꯗꯨꯝ ꯁꯝꯃꯤꯟ ꯆꯠꯁꯦ ꯑꯗꯨꯒ ꯍꯥꯏꯕꯗꯤ ꯍꯛꯆꯥꯡ ꯈꯔ ꯐꯤꯠ ꯑꯣꯏꯔꯒꯀꯣ
ꯎꯝ
ꯑꯩꯁꯦ ꯁꯤꯁꯨ ꯊꯥꯗꯣꯏꯅꯦꯕ ꯑꯗꯨ ꯁꯤꯚꯏ ꯑꯗꯨ ꯌꯦꯡꯁꯦ ꯊꯣꯛꯑꯗꯤ ꯀꯩꯅꯣ ꯆꯦꯟ ꯃꯈ ꯈꯪꯉꯗ ꯑꯩ ꯀꯩꯅꯣ ꯁꯤ ꯌꯦꯦꯜꯗꯤ ꯊꯥꯔꯣꯏ ꯁꯤ ꯌꯦꯦꯜꯗꯤ ꯂꯨꯏꯦ ꯑꯩ ꯑꯩ ꯈꯪꯉꯦ ꯁꯤ ꯊꯣꯛꯄ ꯉꯝꯃꯣꯏ ꯅꯠ ꯑꯁꯤ ꯖꯤꯗꯤꯒꯨꯝꯕ ꯑꯁꯤ ꯂꯥꯛꯀꯤ ꯑꯗꯨꯒꯕ ꯈꯔ ꯀꯝꯄꯤꯇꯤꯇꯤꯞ ꯑꯣꯏꯅ ꯇ꯭ꯔ ꯇꯧꯒꯦ ꯇꯧꯕꯅꯤꯗ
ꯑ
ꯁꯤ ꯇꯝꯅ ꯇꯝꯅꯀꯣ ꯁꯤ ꯂꯣꯏꯗ꯭ꯔꯤꯉꯩꯗ ꯁꯨꯝ ꯀꯩꯅꯣ
ꯅꯪ ꯅꯪ ꯑꯗꯨꯗꯣ ꯅꯪ ꯅꯪ ꯑꯗꯨꯗꯣ ꯂꯣꯏꯔꯗꯤ ꯁꯤꯕꯥꯥꯏꯁꯨ ꯑꯗꯨꯝ ꯆꯦꯟꯕ ꯌꯥꯔꯦꯅ
ꯃꯥꯅꯦ ꯑꯗꯨ ꯑꯣꯏꯔꯁꯨ ꯑꯦꯛꯖꯥꯝ ꯊꯥꯗꯣꯏꯅꯦ ꯁꯤ ꯑꯗꯨꯁꯨ
ꯀꯣꯏ ꯊꯥꯗꯅꯦꯗꯁꯨ ꯅ ꯏ ꯌꯥꯗ ꯅꯅ ꯑꯗꯨ ꯈꯤꯇꯪꯇꯪ ꯐꯥꯎꯗꯤ ꯑꯗꯨꯝ ꯑꯦꯝ ꯁꯤꯀ꯭ꯌꯨ ꯉꯥꯛꯇꯅꯦ ꯂꯥꯛꯇꯣꯏꯁꯦ ꯔꯤꯇꯟ ꯂꯥꯛꯑꯣ ꯀꯩꯝꯇ
ꯅꯠꯇꯦ ꯑꯗꯨ ꯂꯣꯏꯔꯗꯤ ꯀꯅꯥꯅ ꯁꯤꯐꯥꯎ ꯑꯣꯏꯕꯤꯅꯤꯡꯗꯅꯣꯕ
ꯑꯦ ꯅꯪ ꯐꯦꯁꯤꯂꯤꯇꯤ ꯅꯪ ꯍꯦꯛ ꯆꯪꯕꯒ ꯍꯣꯏ ꯏꯁꯇꯥꯔ ꯑꯃꯅꯦ ꯂꯥꯛꯇꯣꯏꯁꯦ
ꯑꯗꯨꯅꯦ ꯑꯗꯨ ꯑꯣꯏꯔꯁꯨ ꯑꯁꯤ ꯏꯁꯇꯥꯔꯗꯒꯤ ꯍꯦꯟꯅ ꯁꯤꯗ ꯌꯨꯝ ꯂꯩꯔꯒ ꯅꯨꯡꯉꯥꯏ ꯅꯨꯡꯉꯥꯏꯅ ꯇꯨꯝꯃꯒ ꯁꯤꯗ ꯊꯕꯛ ꯇꯧꯕ ꯍꯦ ꯅꯨꯡꯉꯥꯏꯕ꯭ꯔꯣ ꯅꯠꯇ꯭ꯔꯒ ꯅꯨꯡ ꯃꯩ ꯄꯥꯏꯒ ꯆꯠ ꯍꯦ ꯅꯨꯡꯉꯥꯏꯕ꯭ꯔꯣ
ꯅꯪ ꯅꯣꯡꯃꯩ ꯄꯥꯏꯔꯨꯔꯦ ꯑꯦ ꯅꯪ ꯑꯣꯐꯤꯁꯇ ꯉꯥꯛꯇ ꯐꯝꯗꯣꯏꯅꯦ ꯑꯗꯣ ꯃꯤꯡꯗꯤ ꯍꯥꯏꯕ ꯃꯤꯡꯗꯤ ꯍꯥꯏꯕ ꯌꯥꯗ꯭ꯔꯦꯀꯣ ꯃꯤꯡꯗꯤ ꯍꯥꯏꯔꯔꯣꯏꯒꯦ ꯑꯩ ꯇꯥꯕ꯭ꯔꯥꯗꯤ ꯍꯥꯏꯔꯔꯣꯏꯒꯦꯕ ꯃꯤꯡ
ꯃꯅꯨꯡꯒꯤꯗꯨꯀꯣ
ꯑꯥ
ꯑꯃ ꯄꯣꯂꯤꯇꯤꯅꯤꯗ ꯀꯩꯅꯣ ꯆꯪꯕꯗꯣ
ꯑꯥ ꯑꯗꯨꯗꯣ ꯌꯦꯡꯗꯅ ꯀꯔꯤ ꯅꯣꯡꯃꯩ ꯄꯥꯏꯕ꯭ꯔꯅ ꯅꯣꯡꯃꯩ ꯁ ꯄꯥꯏ ꯄꯥꯏꯔꯣꯏꯦ ꯇ꯭ꯔꯦꯅꯤꯡꯗ ꯈꯔ ꯀꯩꯅꯣ ꯇꯧꯕꯩ ꯋꯥꯅꯤ
ꯑꯗꯨ ꯑꯗꯨꯒꯨꯝꯕꯕꯨꯗꯤ ꯏꯁꯣꯔꯒꯨꯝꯅ ꯍꯦꯟꯅ ꯐꯠꯇ꯭ꯔꯣ ꯃꯣꯏꯗꯤ ꯉꯥꯏ ꯏꯟꯀꯝꯁꯨ ꯂꯩꯇꯦꯕ ꯑꯗꯨꯗꯤ ꯃꯣꯏꯗꯤ ꯅꯠꯇ꯭ꯔꯣ
ꯁꯥꯏ ꯏꯟꯀꯝ ꯂꯩꯔꯁꯨ ꯐꯦꯁꯤꯂꯤꯇꯤꯗꯤ ꯌꯦꯡꯉꯗꯅ ꯏꯁꯄꯦꯁꯂꯤ ꯇꯤꯗꯤ ꯑꯦ ꯃꯗꯨꯅꯥꯃꯤ
ꯅꯨꯡꯉꯥꯏꯗꯣꯏꯅꯦ ꯀꯩꯅꯣ ꯁꯥꯞꯖꯤ ꯁꯥꯞꯖꯤꯒ ꯇꯧꯔꯝꯅꯤꯅ
ꯁꯖꯤ ꯑꯗ ꯇ ꯁꯖꯤ ꯑꯩꯅꯦ ꯍꯥꯟꯅ ꯀꯩꯅꯣ ꯇꯧꯕ
ꯎꯝ
ꯃꯥꯕꯨꯣ ꯃꯥꯕꯨ ꯊꯤꯟꯕ ꯆꯠꯄ ꯁꯤ ꯁꯦꯀꯦꯟ ꯑꯦꯝ ꯑꯥꯔ ꯁꯦꯀꯦꯟ ꯑꯦꯝ ꯑꯥꯔꯗꯔ ꯀꯥꯗꯥ ꯍꯥꯏꯏꯗꯅ ꯃꯣꯏꯒꯤ ꯇ꯭ꯔꯥꯟꯖꯤꯠ ꯀꯦꯝꯞ ꯑꯃ ꯂꯩꯕꯅꯦꯕ ꯁꯤꯐꯥꯏ ꯃꯣꯏ ꯌꯥꯔꯒꯦꯀꯣ ꯊꯤꯟꯕ ꯆꯠꯄꯤꯁꯤꯗ ꯒꯦꯠꯇ ꯖꯤꯗꯤ ꯑꯃ ꯁꯤꯕꯥꯏ ꯃꯆꯥ ꯑꯃ ꯂꯦꯞ ꯂꯩꯔꯝꯃꯦ ꯃꯥ ꯁꯤꯤꯜꯂꯛꯄ ꯄꯨꯡ ꯑꯍꯨꯝ ꯑꯗꯨꯋꯥꯏꯗ ꯒꯥꯔꯤꯒ ꯇ ꯀꯛ ꯈꯥꯝꯃꯦ ꯑꯗꯨꯒ ꯃꯥꯅ ꯀꯨꯝꯃꯦ ꯃꯥꯅ ꯀꯨꯝꯃꯦ ꯑꯗꯨꯒ ꯃꯥꯒꯤ ꯏꯁꯇꯥꯔꯗ ꯎꯕꯖꯥꯠꯅꯦꯦ ꯆ ꯆꯠꯂꯨ ꯗꯥꯏꯔꯦꯛꯅꯦꯛ
ꯑ ꯆꯕꯁ ꯅꯪꯗꯤ ꯆꯥꯛꯈ꯭ꯔꯕꯗꯤꯕ
ꯑꯩꯗꯤ ꯑꯁ ꯑꯩꯁꯨ ꯂꯣꯏꯔꯝꯃꯗꯤ ꯀꯣ
ꯅꯪꯁꯨ ꯑꯁꯤꯗ ꯂꯣꯏꯔꯝꯃ ꯃꯣꯏ ꯃꯣꯏꯗꯤ ꯃꯣꯏ ꯈꯜꯂꯣ ꯃꯣꯏꯗꯤ ꯗꯤꯄ꯭ꯂꯣꯃꯥ ꯈꯛꯇꯅꯦ ꯑꯩꯈꯣꯏꯒꯤ ꯀꯩꯅꯣꯁꯤ
ꯁꯤꯒꯤꯗꯤ ꯑꯅꯤꯅꯦ ꯗꯥꯏꯔꯦꯛ ꯂꯥꯛꯇꯣꯏꯁꯦ ꯑꯅꯤꯅꯦ ꯑꯅꯤ ꯗꯥꯏꯔꯦꯛ ꯂꯥꯛꯇꯣꯏꯁꯦ ꯂꯥꯛꯇ ꯗꯥꯏꯔꯦꯛ ꯂꯥꯛꯇꯣꯏꯅ
ꯃꯣꯏꯕꯨꯗꯤ ꯒꯦꯖꯦꯇꯦꯠ ꯑꯣꯐꯤꯁꯥꯔꯗꯤ ꯑꯣꯏꯗꯦꯕ ꯑꯁꯤꯗ ꯆꯪꯉꯗꯤ ꯏꯁꯇꯦꯠ ꯑꯣꯏꯗꯣꯏꯅꯤ
ꯍꯣꯏ ꯗꯤꯒ꯭ꯔꯤ ꯂꯣꯏꯔ ꯆꯪꯕꯅꯤꯅ
ꯍꯣꯏ
ꯃꯣꯏꯗꯤ ꯗꯤꯄ꯭ꯂꯣꯃꯥꯅꯤꯗꯣ
ꯐꯥꯎ ꯌꯦꯡꯉꯣ ꯊꯤꯗꯅꯨꯡꯉꯥꯏ ꯂꯩꯏꯗꯣ
ꯑꯗꯨꯅꯦ ꯃꯣꯏ ꯃꯣꯏ ꯊꯕꯛ ꯀꯩꯝ ꯇꯧꯗꯦ ꯃꯣꯏꯗꯤ ꯖꯁ ꯆꯤꯡꯁꯤꯟꯕ ꯉꯥꯛꯇꯅꯦ
ꯑ ꯔꯦꯀꯣꯔꯠꯇꯅꯦ ꯕꯨꯛ ꯈꯔ ꯄꯥꯏꯔ ꯏꯔꯝꯅꯦ ꯈꯔ ꯈꯔ
ꯎꯝ ꯈꯔ ꯈꯗꯤ ꯏ ꯑꯁ ꯃꯥ ꯍꯥꯟꯅꯇꯪ ꯎ ꯃꯥ ꯍꯥꯟꯅ ꯆꯪꯕ ꯃꯇꯝꯗꯀꯣ ꯅꯣꯛꯅꯤꯡꯕꯅꯦ
ꯎ
ꯑ ꯍꯤꯗꯥꯛꯁꯨ ꯈꯔ ꯈꯔ ꯄꯥꯏꯕ ꯍꯧꯕ ꯇꯥꯏꯃꯤꯡꯗꯣ ꯑꯗꯨ ꯇꯧꯕ ꯃꯥꯁꯦ ꯑꯁ ꯂꯣꯕ ꯅꯨꯡꯇꯤꯅ ꯃꯥ ꯇꯧꯔꯤ ꯊꯣꯝꯒꯜꯂꯤ
ꯑꯗꯨꯗꯒꯤꯗꯤ ꯃꯥꯁꯦ ꯄꯨꯔꯥ ꯂꯣꯏꯔꯦ ꯅꯨꯡꯇꯤꯒꯤꯅꯦ ꯑꯁ ꯔ ꯑꯃꯨꯛ ꯊꯛꯀꯅꯤ ꯑꯉꯥꯡ ꯑꯃ ꯑꯃꯨꯛ ꯊꯛꯀꯅꯤ ꯑꯗꯨꯃꯅ ꯇꯧꯔꯁꯤ
ꯑꯗꯨꯛꯇ ꯊꯈꯤꯔꯛꯑꯖꯥꯠꯅꯦ ꯍꯧꯖꯤꯛꯇꯤ ꯒ꯭ꯌꯥꯟ ꯇꯥꯔ ꯂꯩꯕꯅꯤ ꯍꯧꯖꯤꯛꯇ
ꯐꯔꯁ
ꯄꯩꯁꯥ ꯆꯠꯃꯟꯕꯒꯤ ꯃꯥ ꯍꯧꯖꯤꯛ ꯒ꯭ꯌꯥꯟ ꯇꯥꯔꯛꯑꯦ ꯍꯧꯖꯤꯛ ꯍꯦꯛ ꯆꯪꯕ ꯃꯇꯝꯗꯗꯤ ꯄꯩꯁꯥ ꯂꯥꯛꯄꯅꯦ ꯃꯥꯁꯦ ꯍꯔꯥꯎꯔꯤꯕ ꯑꯗꯨ ꯄꯩꯁꯥ ꯈꯛ ꯆꯠꯂꯛꯄꯒꯤ ꯒ꯭ꯌꯥꯟ ꯇꯥꯔꯛꯑꯦ ꯃꯍꯥꯛꯥꯟꯅ
ꯑꯁ ꯃꯣꯏ ꯀꯛꯑꯦ ꯍꯥꯏ ꯍꯣꯏ ꯀꯛꯑꯦ ꯍꯥꯏꯕꯅꯤ ꯃꯣꯏ ꯀꯩꯅꯣꯣꯂꯣꯞ
ꯑꯥ ꯀꯥꯏꯑꯦ ꯀꯥꯏꯑꯦ ꯀꯥꯏꯑꯦ ꯃꯥ ꯔꯤꯁꯤꯞꯇ ꯂꯩꯕꯅꯦ ꯃꯣꯏꯒꯤ